ꯍꯥꯥꯕ꯭ꯔꯣ ꯇꯥꯔꯦ ꯇꯥꯔꯦ ꯅꯪꯒꯤ ꯊꯥꯔꯕꯣ
ꯍꯜꯂꯣ
ꯇꯥꯕꯣ
ꯇꯔꯔꯕꯣ
ꯇꯥꯔꯔꯕꯣ
ꯑ ꯇꯥꯔꯦ ꯇꯥꯔꯦ
ꯑꯥ
ꯎꯝ
ꯄꯗꯥꯅꯣ
ꯇꯨꯝꯃꯁꯤꯔꯥꯅ ꯇꯧꯔꯝꯕꯅꯤ
ꯑꯣ ꯑꯩꯁꯨ ꯉꯁꯤꯗꯤ ꯋꯥꯔꯦ ꯉꯟꯇꯥ ꯇꯣꯡꯈ꯭ꯔꯗꯕꯅꯦ ꯑꯩꯁꯨ
ꯍꯥꯎ ꯌꯥꯝꯗꯔ ꯂ ꯍꯥ
ꯍꯣꯏ ꯉꯁꯤ
ꯍꯥꯥ ꯅꯪ ꯐꯖꯅ ꯁꯦꯡꯅ ꯇꯥꯅꯤꯡꯉꯦ
ꯇꯥꯔꯕ
ꯎ ꯇꯃꯦ ꯇꯃꯦ
ꯅꯪꯅꯦ ꯀꯩꯗꯧꯔꯒ ꯂꯩꯌꯦꯦ ꯉꯁꯤꯁꯦ
ꯂꯔꯤ ꯈꯔ ꯏꯊꯠꯂꯦꯀꯑꯣ ꯍꯥꯏꯁꯤꯡꯗꯣ
ꯎꯝ
ꯑꯣꯗ ꯇꯃꯤꯔ ꯑꯦꯗ ꯆꯨꯝꯃꯦꯩꯌꯦ ꯈꯩꯖꯣꯛꯁꯨ ꯏꯁꯥꯗꯣ ꯁꯥꯒ ꯂ ꯇꯒꯤꯁꯨ ꯇꯞꯄꯒ ꯁꯠꯀꯦ ꯁꯃꯜ ꯍꯥꯇꯤꯡ ꯃꯒ ꯀꯉꯦꯗ ꯏꯅ ꯄꯥꯎꯇ ꯌꯦꯗ
ꯍꯣꯏ ꯀꯥ ꯉꯃꯦꯦ
ꯑꯗꯤ
ꯑꯩꯗꯤꯀꯣ ꯉꯁꯤ ꯉꯟꯇꯥ ꯇꯨꯝꯈ꯭ꯔꯅꯤ
ꯚꯔꯥꯗ ꯂꯩꯕꯗꯨꯒ ꯈꯨꯟꯗ ꯂꯩꯕꯗꯨꯒ ꯀꯔꯝ ꯂꯩꯅ ꯁꯥꯏ
ꯑꯦ ꯋꯥꯁꯦ ꯑꯃꯨ ꯑꯃꯨꯛ ꯅꯨꯡꯉꯥꯏꯇꯕ ꯃꯥꯜꯂꯅꯤꯍꯦ
ꯎꯝ
ꯇꯥꯔꯕꯣ ꯑꯩꯗꯤ ꯉꯁꯤ ꯉꯟꯇꯥ ꯇꯨꯝꯈ꯭ꯔꯕꯤꯦꯕ
ꯍꯥ
ꯇꯥꯏꯌꯦ ꯇꯥꯏꯌꯦ ꯇꯥꯗꯕ꯭ꯔꯣ
ꯑꯥꯔꯤ ꯌꯨꯝꯗ ꯂꯩꯕꯅ ꯁꯥꯕ꯭ꯔꯥ ꯑꯥꯗ ꯂꯩꯕꯅ ꯁꯥꯕ꯭ꯔꯥ ꯍꯥꯏꯕ꯭ꯔ
ꯑꯁꯤ ꯌꯥꯝ ꯌꯨꯝꯗꯁꯨ ꯁꯥꯕꯗꯤ ꯁꯥꯏꯌꯦ ꯈꯔ ꯐꯩꯌꯦ ꯑꯗꯣ ꯑꯥꯗꯗꯤꯀꯣ ꯎ ꯍꯣꯏ ꯐꯦꯟꯕꯨꯗꯤ ꯂꯩꯌꯦ ꯑꯗꯨ ꯑꯣꯏꯔꯁꯨ ꯅꯨꯡꯁꯥꯗꯣ
ꯗꯥꯏꯔꯦꯛ ꯀꯥ ꯃꯅꯨꯡꯗ ꯌꯩꯕꯅꯤꯅꯀꯣ
ꯎꯝ ꯁꯕꯤꯗ ꯆꯥꯏꯅ ꯍꯅ ꯍꯥꯗ ꯌꯥ
ꯀꯥꯕ
ꯃꯟꯇꯥꯡ ꯂꯣꯏꯔꯒ ꯍꯥꯏꯅꯒꯦ ꯈꯜꯂꯤꯔꯣ
ꯂꯣꯟꯇꯥ ꯋꯥꯠꯄ꯭ꯔꯗꯤ ꯌꯥꯔꯔꯣꯏꯌꯦꯦ ꯑꯩꯗꯣ
ꯎꯝ ꯉꯟꯇꯍꯜꯂꯒ ꯍ ꯍꯧꯥꯎꯍꯜꯂꯒ ꯍꯥꯟꯅꯒꯤ ꯃꯐꯝꯗ ꯍꯟꯗꯦ ꯍꯥꯏꯕ
ꯍꯣꯏ
ꯑ ꯊꯦꯡ ꯊ ꯂꯥꯏꯔꯤꯛ ꯄꯥꯕ ꯑꯃꯨꯛ ꯍꯧꯔꯗꯤ ꯁꯤꯕ ꯍ ꯂꯧ ꯏꯁꯤꯡ ꯊꯕꯛ ꯑꯣꯏꯔꯕꯅꯤꯅ
ꯄꯁꯨ ꯄꯅꯤ ꯗꯦꯗ ꯏꯗ
ꯅꯣꯏ ꯂꯧꯗꯣ ꯀꯔꯤ ꯐꯧꯅꯣ
ꯍꯧꯖꯤꯛ ꯂꯧ ꯁꯨꯕ ꯃꯇꯝꯗ ꯅꯣꯡ ꯆꯨꯗꯕꯗꯨꯕꯨ ꯀꯗꯥꯏꯗꯒꯤ ꯂꯧꯅꯣ
ꯎꯝ ꯅꯣꯏ ꯃꯃꯥꯡꯗꯤ ꯀꯔꯤ ꯐꯥꯎ ꯆꯥꯒꯦ
ꯃꯤ ꯊꯥꯅꯗꯕ ꯊꯝꯕꯅꯦ ꯑꯩꯈꯣꯏꯅ ꯃꯃꯥꯡꯗꯣ
ꯑꯃꯤ ꯀꯣꯗ
ꯑꯗꯨꯗ ꯃꯃꯤꯡꯗꯣ ꯀꯥꯎꯈ꯭ꯔꯦ ꯌꯥꯝ ꯍꯥꯎꯕꯗꯤ ꯑꯣꯏꯗꯦꯕꯀꯣ
ꯅꯪꯅ ꯆꯔꯞꯄꯗ ꯈ꯭ꯋꯥꯏ ꯍꯥꯎꯕ ꯆꯦꯡ ꯐꯧꯕ ꯃꯤ ꯍꯥꯏꯑꯣꯣꯗꯤ
ꯊꯥꯡꯖꯤꯡ ꯍꯥꯏꯕ꯭ꯔꯥ ꯑꯗꯨꯗ ꯍꯥꯎꯋꯦꯕ
ꯊꯥꯈ꯭ꯔꯕꯣ ꯍꯥꯟꯅ ꯂꯧ ꯎꯈ꯭ꯔꯕ ꯊꯝꯖꯟꯒꯦ
ꯑꯣ ꯊꯣꯏꯕꯤ ꯍꯥꯏꯕ꯭ꯔꯥ ꯑꯗꯨꯁꯨ ꯍꯥꯎꯋꯦ ꯍꯣꯃꯣ ꯍꯥꯏꯕ꯭ꯔꯥ ꯑꯗꯨꯁꯨ ꯍꯥꯎꯋꯦ ꯑꯗꯣ
ꯎ ꯍꯥꯎꯗꯤ ꯍꯥꯎꯗ
ꯃꯇꯝ ꯐꯥꯎ ꯍꯥꯏꯔꯒ ꯆꯥꯛ ꯃꯔꯨ ꯆꯥꯎꯕꯗꯣ ꯈꯪꯕ꯭ꯔꯥ
ꯃꯝ ꯐꯥꯎꯋꯥ ꯂꯩ ꯏ ꯂꯩꯕ
ꯎꯝ
ꯑꯩꯁꯨꯣ ꯑꯝꯅ ꯀꯥꯒꯗ ꯉ
ꯑꯩꯁꯨ ꯈꯪꯗꯦ ꯃꯣꯏꯅ ꯄꯥꯡꯊꯣꯛꯑꯟꯊꯣꯛꯑꯒ ꯑꯩꯁꯦ ꯑꯗꯨ ꯃꯃꯤꯡ ꯇꯥꯕ ꯋꯥꯅꯤ ꯑꯗꯨ ꯑꯁ ꯍꯥꯎ ꯄꯨꯔꯥ ꯀꯔꯝꯕꯅ ꯍꯦꯟꯒꯦꯗꯤ ꯈꯪꯗꯦꯗ ꯑꯗꯨꯝ
ꯎ
ꯄꯨꯡ ꯆꯥ ꯆꯥꯕꯅꯤꯅꯀꯣ ꯃ ꯍꯥꯎ ꯂꯣꯏꯣꯏ ꯀꯥꯎꯒꯗ
ꯏꯩꯅ ꯍꯥꯏꯦ ꯊꯒꯣ ꯍꯔꯤ ꯇꯥꯎ ꯇꯥꯎ ꯅ ꯍꯡꯔꯤ ꯅꯇ ꯇ ꯅ ꯑꯗꯨꯝ
ꯄꯨꯡ ꯃꯉꯥꯗꯅꯦ ꯑꯩꯅ ꯍꯧꯒꯠꯇꯣꯏꯁꯦ
ꯎ
ꯄꯨꯡ ꯃꯉꯥꯗ ꯍꯧꯒꯠꯂꯅꯤ ꯑꯗꯨꯒ ꯆꯠꯈ꯭ꯔꯅꯤ ꯑꯩꯗꯤ
ꯑ ꯆꯠꯄꯗꯤ ꯇꯟꯗꯤ ꯇꯟꯕꯅꯦ ꯑꯩꯁꯦ ꯑꯌꯨ ꯉꯟꯇ ꯍꯧꯒꯠꯄꯗꯣ
ꯎꯝ ꯅꯗꯤ ꯑꯗ ꯑ ꯇꯝꯊꯥꯈꯤꯒꯦ ꯈꯟꯕ꯭ꯔꯣ ꯍꯧꯖꯤꯛ ꯃꯤ ꯂꯣꯏ ꯇꯅꯔꯝꯕꯅꯤꯒꯤ ꯁꯤꯃ
ꯍꯣꯏ ꯉꯁꯤ ꯑꯩꯈꯣꯏ ꯏꯆꯦꯒ ꯑꯩꯈꯣꯏ ꯏꯄꯥꯒ ꯆꯠꯈꯤꯕꯅꯦꯕꯀꯣ ꯑꯗꯨꯒ ꯑꯗꯨꯝꯇꯣꯞ ꯑꯇꯣꯞꯄꯁꯨ ꯑꯗꯨꯝ ꯌꯦꯡꯉꯒ ꯇꯧꯔꯁꯦ ꯍꯥꯏꯕ ꯑꯗꯨꯗꯤ ꯃꯇꯝ ꯃꯥꯡꯍꯟꯕꯗꯣ ꯇꯝꯕ ꯉꯝꯗꯦꯗꯅ ꯁꯤ ꯑꯣꯏꯕꯗꯤꯀꯣ
ꯑ ꯑꯗꯨ ꯑꯩꯗꯤ ꯇꯝꯃꯣꯏꯒꯦ ꯅ ꯇꯝꯃꯣꯏꯒꯦ ꯅꯈꯩ ꯁꯩꯔ ꯂꯩꯕ ꯅꯠꯇ꯭ꯔꯣ ꯑꯣꯗꯔꯦꯗꯤ ꯃꯇꯝ ꯃꯥꯡꯗꯅ
ꯍꯣꯏ ꯃꯇꯝꯁꯨ ꯃꯥꯡꯍꯟꯕꯗꯣ ꯐꯠꯇ꯭ꯔꯦ ꯑꯗꯨꯅ ꯇꯝꯒꯦꯔꯥ ꯇꯝꯃꯣꯏꯒꯦꯔꯥ ꯄꯩꯁꯥ ꯃꯥꯡꯒꯦꯔ ꯃꯃꯥꯡ ꯑꯣꯏꯒꯦꯔꯥ ꯑꯗꯨꯝ ꯊꯝꯁꯤꯜꯂꯒ ꯑꯃ ꯐꯪꯉꯦ ꯑꯃ ꯑꯗꯨꯝ ꯆꯠꯂꯅꯤ ꯑꯗꯣ ꯑꯇꯣꯞꯄ ꯐꯪꯉ ꯑꯗꯨꯝ ꯆꯠꯈ꯭ꯔꯅꯤꯕ ꯑꯣ
ꯀꯗ ꯍꯣꯏ ꯄꯦꯔꯦꯟꯁ ꯀꯩꯁꯨꯀꯣ ꯃꯄꯥꯟ ꯊꯣꯛ ꯃꯄꯥꯟ ꯂꯝꯗ ꯆꯠꯍꯟꯅꯤꯡꯗꯕꯀꯣ
ꯪꯁꯦ
ꯍꯣꯏ ꯏꯃꯥꯟꯅꯕꯤꯒꯨꯝꯕ ꯂꯩꯔꯗꯤ ꯈꯪꯅꯕꯒꯨꯝꯕ ꯂꯩꯔꯗꯤ ꯃꯣꯏꯅ ꯒꯥꯏꯗꯂꯥꯏꯟ ꯄꯤꯔꯗꯤ ꯑꯗꯨꯝ ꯆꯠꯄ ꯐꯩꯗꯅꯀꯣ
ꯎꯝ
ꯑꯗꯨ ꯅꯠꯇꯕꯅꯤꯅ ꯀꯅꯥꯝꯗꯁꯨ ꯈꯪꯅꯕ ꯂꯩꯇꯦ ꯑꯗꯣ ꯑꯩꯅ ꯈꯪꯕ ꯀꯣꯂꯦꯖꯁꯨ ꯂꯩꯕꯨꯗꯤ ꯂꯩꯌꯦ ꯑꯗꯨ ꯑꯣꯏꯔꯁꯨ ꯍꯥꯏꯕꯗꯤ ꯃꯤꯅ ꯑꯗꯨ ꯇꯧꯋꯦ ꯑꯗꯥ ꯇꯧꯋꯦ ꯍꯥꯏꯕꯗꯤ ꯐꯖꯅ ꯑꯗꯨꯗ ꯇꯝꯕ ꯃꯤꯅꯦꯕ ꯐꯖꯅ ꯁꯤ ꯆꯪꯉꯦ ꯁꯤ ꯇꯧꯋꯦ ꯑꯗꯨ ꯈꯣꯠꯂꯦ ꯑꯗꯨ ꯂꯩꯕ ꯈꯣꯠꯄ ꯑꯗꯨ ꯑꯗꯥ ꯃꯥꯒꯤ ꯃꯔꯝꯗ ꯈꯪꯗꯕꯅꯤꯅꯀꯣ
ꯎꯝ
ꯈꯪꯅꯕꯒꯨꯝꯕꯅ ꯇꯝꯃꯝꯕ ꯑꯣꯏꯔꯗꯤ ꯈꯔ ꯐꯕ ꯐꯕ꯭ꯔꯥ ꯐꯠꯇꯕ꯭ꯔꯥ ꯎ ꯃꯤꯒꯤ ꯇꯝꯈꯤꯕ ꯃꯤꯒꯤ ꯎ ꯄꯥꯎꯁꯨ ꯇꯥꯅꯤꯡꯕꯗꯣ ꯑꯩꯗꯣ ꯃꯄꯥꯟ ꯑꯃ ꯆꯠꯂꯒ ꯏꯊꯟꯗꯒꯥꯎ ꯉꯥꯎꯔꯒꯂꯥꯛꯏꯗ ꯁꯔꯨꯛꯄꯨꯗꯤꯀꯣ
ꯑ ꯃꯌꯥꯝ ꯑ ꯁꯥꯇ꯭ꯔ ꯌꯥꯗꯕꯤꯒꯤ ꯁꯥꯇ꯭ꯔꯁꯨ ꯃꯌꯥꯝ ꯂꯩꯕꯅꯤꯅ ꯃꯊꯪ ꯃꯊꯪ ꯍꯪꯕꯁꯨ ꯌꯥꯅꯤ ꯑꯗꯨꯒꯤꯗꯤ ꯃꯄꯥꯟ ꯐꯥꯎꯕ ꯅꯪ ꯍꯩꯁꯤꯡꯟꯕ ꯍꯦꯟꯒꯠꯂꯛꯇꯣꯏꯅꯦ ꯑꯗꯨꯝ ꯀꯔꯤꯝ ꯄꯥꯈꯜꯂ ꯊꯥꯕꯅꯤ ꯕꯨꯗꯤ ꯍꯣꯏ ꯅꯪ ꯦꯅꯦꯟ ꯇꯥꯗꯕ ꯌꯥꯏꯑꯕꯀꯣ ꯑꯗꯨꯝ ꯑ ꯒ꯭ꯌꯥꯟ ꯇꯥꯔꯦ ꯑꯗꯨꯕꯨꯗꯤ ꯅꯪꯒꯤꯅꯆꯦ ꯑꯃ
ꯇꯔꯥꯏꯃꯁꯦꯜꯗꯣ ꯍꯣꯏ ꯇ꯭ꯔꯥꯏꯃꯁꯦꯜ ꯃꯤ ꯈꯔ ꯈꯔ ꯇꯝꯐꯝ ꯂꯩꯔꯗꯤꯕꯨꯣ ꯃꯣꯏꯅ ꯇꯝꯕ ꯊꯦꯡꯅꯔꯒ ꯗꯤ ꯑꯗꯨꯝ ꯄꯥꯎ ꯂꯧꯕ ꯌꯥꯏꯗꯅ ꯑꯗꯨꯒꯨꯝꯕꯁꯨ ꯀꯔꯤꯝ ꯈꯪꯗꯦꯕ ꯀꯅꯥꯅ ꯆꯠꯂꯒ ꯃꯥꯒꯤ ꯗꯤꯇꯦꯜꯁꯤꯡꯗꯣ ꯀꯅꯥꯅ ꯆꯠꯂ ꯍꯪꯗꯣꯏꯅꯁꯨ ꯈꯪꯗꯦꯕ ꯑꯩꯩꯅ ꯑꯗꯨꯝ
ꯎ
ꯉꯥꯎꯔꯒ ꯂꯩꯌꯦꯦꯕ ꯑꯇꯣꯞꯄ ꯃꯣꯏꯒꯤ ꯏꯁꯇꯦꯠꯇ ꯑꯩꯈꯣꯏ ꯃꯔꯤ ꯃꯇꯥꯒꯨꯝꯕ ꯂꯩꯔꯗꯤ ꯈ꯭ꯔꯐꯕꯒꯣ
ꯎꯝ ꯑꯗꯨ
ꯑꯃꯨꯛ ꯇꯝꯁꯜꯂꯨꯔ ꯑꯃꯨꯛ ꯐꯠꯂꯝꯗ꯭ꯔꯗꯤ ꯄꯩꯁꯥꯒ ꯃꯌꯥꯝ ꯇꯥꯑ ꯂꯩꯔꯝꯃꯗꯤ ꯑꯩꯈꯣꯏꯗꯤ ꯌꯥ ꯋꯥꯒꯅꯤꯕꯀꯣ
ꯎꯝ
ꯑꯗꯨꯒꯤꯁꯨ ꯈꯟꯗꯕ ꯌꯥꯗꯕ
ꯆꯥꯟꯗꯤꯒꯗꯤ ꯍꯣꯏ ꯆꯥꯟꯗꯤꯒꯔꯔꯣꯝꯗꯁꯨ ꯕꯦꯡꯒꯣꯔꯜꯔꯣꯝꯗꯁꯨ ꯍꯪꯕꯗꯤ ꯍꯪꯕꯤꯔꯛꯄ ꯌꯥꯏ ꯈꯪ ꯀꯗꯤ ꯂꯥꯏꯅꯤ
ꯍꯣꯏ ꯂꯥꯏ ꯃꯗꯤꯦ ꯂꯥꯏ ꯑꯅ
ꯑꯗꯣ ꯑꯩꯈꯣꯏ ꯃꯔꯤ ꯃꯇꯥ ꯂꯩꯗꯕꯅꯤꯅ ꯍꯥꯏꯕꯗꯤ ꯆꯠꯂꯒ ꯊꯪꯕꯤꯌꯣ ꯈꯥꯏ ꯇꯥꯟ ꯂꯩꯕꯀꯣ
ꯎꯝ
ꯏꯃꯥꯅ ꯃꯤꯒꯨꯝꯕ ꯇꯝꯕ ꯃꯤꯒ ꯂꯩꯔꯗꯤ ꯑꯣ ꯀꯃꯥꯏꯅ ꯇꯧꯒꯦ ꯈꯣꯠꯀꯦ ꯍꯥꯏ ꯍꯪꯕ ꯌꯥꯏꯗꯅꯀꯣ
ꯎꯝ
ꯃꯊꯪ ꯆꯍꯤꯅ ꯍꯦꯟꯅ ꯂꯨꯒꯗ꯭ꯔꯥ ꯍꯨꯝꯗꯅꯦ ꯑꯩꯒꯤ ꯑꯩꯁꯦ
ꯀꯣꯛ ꯉꯥꯎꯔꯒ ꯂꯩꯌꯦꯦ ꯅꯪꯅꯦ ꯉꯁꯤꯁꯨ ꯑꯂꯨ ꯆꯥꯕ꯭ꯔꯥ
ꯎꯝ ꯑ ꯁꯤꯗꯤ ꯈꯕꯨꯔꯤ ꯍꯥꯏ ꯄ
ꯅꯪꯗꯤ ꯑꯂꯨ ꯉꯥꯛꯇ ꯆꯥꯏ ꯍꯥꯏꯕꯗꯨꯗꯤ
ꯗꯥꯗꯤꯥꯒꯤ ꯈꯔ ꯈꯔꯁꯤꯤꯟꯅ ꯇꯦ ꯑꯦꯂ ꯀꯔꯦ ꯝ ꯑꯗꯨ
ꯑꯣ
ꯑꯗꯁꯨꯁꯨ ꯃꯠꯇ ꯃꯃ ꯌꯦ ꯀꯇꯝ ꯆꯕ ꯎꯝ ꯑꯁꯨ ꯃꯟꯗꯦ
ꯑꯩꯈꯣꯏꯒꯤ ꯍꯨꯏꯗꯣ ꯐꯪꯕ꯭ꯔꯥ
ꯎꯝ ꯊ
ꯑꯩꯈꯣꯏꯒꯤ ꯍꯨꯏꯗꯤ ꯌꯥꯝ ꯐꯕꯅꯦꯕꯀꯣ ꯑꯩꯈꯣꯏꯒꯤ ꯍꯨꯏꯗꯤꯀꯣ ꯑꯩꯈꯣꯏ ꯇꯨꯝꯕ ꯆꯠꯄꯗꯁꯨꯀꯣ ꯑꯗꯨꯝ ꯇꯨꯝꯕ ꯍꯧꯒꯠꯇ꯭ꯔꯤꯐꯥꯎ ꯁꯪꯉꯒ ꯂꯩꯗꯣꯏꯅꯦ ꯑꯩꯈꯣꯏ
ꯑꯩꯈꯣꯏꯒꯤ ꯍꯨꯏꯅ ꯁꯪꯉꯒ ꯂꯩꯗꯣꯏꯅꯦ ꯑꯩꯈꯣꯏꯗꯣ
ꯍ ꯑ ꯑꯩꯅ ꯑꯗꯨ ꯁꯥꯒꯝꯕ ꯄꯄꯤꯖ ꯏ ꯆꯥꯏ ꯈꯁꯤꯅꯤ
ꯎꯝ ꯎ
ꯆꯄꯣ ꯈ ꯍꯥꯏꯕꯤꯣ
ꯀꯔꯤ ꯍꯥꯏꯕꯅꯣ
ꯊꯄ ꯀꯗ
ꯑꯆꯥꯄꯣꯠ ꯍꯥꯏꯕ꯭ꯔꯣ
ꯃ ꯆꯥ ꯄꯥꯛ ꯊ ꯃꯥꯔ ꯂ ꯀꯣꯏꯗ
ꯅꯪꯒꯤ ꯈꯣꯟꯗꯣ ꯐꯖꯅ ꯇꯥꯗꯌꯦ
ꯃꯤꯅ ꯆꯄ ꯍꯗ
ꯇꯥꯗꯤꯌꯦ ꯑꯩꯗꯣ ꯅꯪ ꯐꯖꯅ ꯈꯔ ꯀꯟꯅ ꯉꯥꯡꯉꯣ
ꯃꯤꯣꯏ ꯇ ꯃꯆꯥ ꯄꯣꯆꯅ
ꯣꯏ ꯑꯩꯈꯣꯏ ꯍꯨꯏꯗꯤ ꯅꯨꯄꯥꯅꯦ ꯃꯆꯥ ꯄꯣꯛꯄ ꯌꯥꯗꯦ
ꯑ ꯄꯤꯖꯤꯦ ꯀꯥꯏ ꯀꯈ꯭ꯔ
ꯑꯩꯈꯣꯏ ꯍꯨꯏ ꯅꯨꯄꯤ ꯂꯩꯇ꯭ꯦ ꯑꯩꯈꯣꯏ ꯍꯨꯏ ꯃꯥꯒꯤ ꯃꯃꯥꯗꯣ ꯁꯤꯈ꯭ꯔꯦ ꯇꯦ
ꯑ ꯑꯣ ꯆꯨꯝꯃꯤ ꯂꯩ ꯀꯣ ꯁꯤꯗ ꯃꯆꯥꯥꯗꯤ ꯃꯌꯥꯝꯗꯨꯣꯏꯒ ꯊꯣꯛꯣꯛꯈ꯭ꯔꯕ
ꯑ ꯃꯆꯥ ꯑꯁꯤꯅꯦ ꯃꯆꯥꯅꯦꯕ ꯑꯩꯈꯣꯏ ꯍꯧꯖꯤꯛ ꯂꯩꯕꯗꯨꯗꯤ ꯀꯣ
ꯎꯝ
ꯎꯝ ꯅꯣꯏꯁꯨ ꯍꯨꯏ ꯂꯩꯕ꯭ꯔꯥ
ꯂꯣꯏꯔꯦꯒ ꯑꯩꯈꯣꯏ ꯎ ꯑꯃꯨꯛ ꯂꯩꯈꯤꯗꯣꯏꯅꯦ
ꯑꯩꯩꯅ ꯅꯣꯏ ꯅꯣꯏꯒꯤ ꯌꯨꯝꯗ ꯆꯠꯀꯦ ꯇꯧꯕꯅꯦꯕꯀꯣ ꯑꯗꯣ ꯌꯦꯡꯈꯠꯂꯒꯀꯣ ꯑꯩꯗꯣ ꯌꯦꯡꯈꯠꯄꯗ ꯌꯨꯝꯗꯣ ꯅꯥꯄꯤ ꯉꯥꯛꯇ ꯃꯌꯥꯝ ꯍꯧꯂꯦꯕꯗꯨꯗ ꯂꯤꯟꯒ ꯂꯩꯔꯝꯒꯗ꯭ꯔꯅ ꯑꯩꯗꯣ ꯑꯃꯨꯛ ꯈꯟꯕꯀꯣ
ꯎꯝ ꯁ
ꯍ
ꯌꯦ ꯃꯀꯣꯟ ꯂꯩꯔꯝꯅꯤ ꯌꯦꯔꯨꯝꯕ ꯂꯩꯔꯝꯅꯤ ꯌꯦ ꯎ
ꯅꯣꯏ ꯌꯦ ꯂꯩꯕ꯭ꯔꯅꯦ
ꯦꯗꯤ ꯃꯁꯥ ꯃꯇ ꯇꯣꯡꯝꯗꯥ ꯇꯛꯇꯡ